ꯍꯜꯂꯣ ꯀꯃꯥꯏ ꯀꯃꯥꯏ ꯇꯧꯔꯤꯒꯦ
ꯌꯝ ꯊꯤꯅ ꯅꯨꯡꯉꯥꯏꯔꯤ ꯀꯩꯅꯣ
ꯑꯩ ꯃꯨꯛ ꯅꯨꯡꯉꯥꯏꯕ ꯂꯩꯇꯦ ꯀꯩꯅꯣ ꯏꯃꯥꯏ ꯄꯦꯝꯃ
ꯎꯝ ꯅꯣꯏ ꯍꯟꯗꯛ ꯁꯤꯡꯖꯨ ꯆꯅꯥꯅꯤ ꯍꯥꯏꯕꯗꯣ ꯀꯃꯥꯏꯅ ꯇꯧꯔꯒꯦ ꯆꯥꯔꯕꯣ
ꯆꯥꯔꯤꯔꯦ ꯅꯍꯥꯟ ꯅꯣꯡꯃ ꯑꯃꯁꯨ ꯆꯥꯔꯦ ꯑꯗꯨꯗꯒꯤ ꯑꯩꯈꯣꯏ ꯏꯅꯝꯃꯒꯤ ꯃꯥꯒꯤ ꯍꯟꯂꯛꯇꯦꯕꯀꯣ ꯑꯗꯨꯒꯅꯦ ꯀꯩꯊꯦꯜꯗꯒꯤ ꯄꯨꯊꯣꯔꯛꯑꯦ ꯏꯆꯦ ꯁꯤꯡꯖꯨ ꯆꯁꯤꯀꯣꯅ ꯇꯧꯔꯦ ꯑꯗꯩ ꯃꯊꯛꯇꯒꯩ ꯁꯤꯡꯖꯨ ꯑꯣ ꯁꯤꯡꯖꯨꯁꯨ ꯑꯗꯒꯤ ꯍꯩ ꯃꯍꯤ ꯃꯌꯝ ꯍꯥꯏꯔꯒ ꯆꯥꯔꯤ ꯆꯥꯛ ꯀꯩꯀꯥ ꯃꯌꯥꯝ ꯇꯧꯔꯒ
ꯅꯪ ꯐꯣꯟꯗꯨ ꯅꯛꯁꯜꯂꯛꯒ ꯈꯔ ꯂꯥꯎꯅ ꯂꯥꯎꯑꯅ ꯉꯥꯡꯉꯛꯑꯣ
ꯈꯪ ꯑꯕ
ꯑꯥ
ꯅꯪ ꯅꯛꯑꯝꯃꯗꯤ ꯌꯦꯡꯉꯨꯅꯦ
ꯑꯗꯨꯅ ꯑꯩꯅ ꯍꯥꯏꯅꯔꯝꯃꯤꯅꯦ ꯍꯥꯏꯗꯤ ꯂꯩꯔꯛ ꯑꯝꯇꯪ ꯑꯣꯏꯔꯁꯨ ꯄꯨꯜꯂꯝꯃꯗꯤꯀꯣ ꯍꯥꯏꯗꯤ ꯂꯥꯜꯂꯒ ꯆꯠꯅꯗꯣꯏꯅꯤꯅ ꯁꯥꯡꯕ ꯅꯤꯡꯉꯦ ꯍꯥꯏꯕ
ꯑꯧ ꯑꯧ ꯍꯥꯏꯗꯤ ꯍꯣꯏ ꯑꯃ ꯂꯥꯟꯗꯣꯏꯅꯤꯅꯀꯣ
ꯎꯝ
ꯑꯗꯨꯅꯦ ꯑꯗꯨ ꯀꯃꯥꯏꯅ ꯇꯧꯖꯦ ꯍꯥꯏꯕꯅꯣ ꯑꯩꯈꯣꯏꯅ ꯑꯩꯈꯣꯏꯒꯤꯅꯣ ꯑꯃꯨꯛ ꯀꯔꯝ ꯀꯥꯟꯗ ꯆꯥꯖꯦ ꯍꯥꯏꯕꯅꯣ ꯀꯔꯝ ꯀꯥꯟꯗ ꯆꯥꯁꯦ ꯍꯥꯏꯕꯅꯣ
ꯎꯝ ꯆꯥꯖꯦ ꯍꯥꯏꯕ ꯑꯝꯇ ꯑꯁ ꯑꯩ ꯑꯩꯅ ꯍꯥꯏꯕꯗꯨ ꯅꯍꯥꯟ ꯑꯩꯅ ꯐꯔꯦ ꯑꯩꯅꯅꯦ ꯍꯦꯛ ꯐꯕꯒꯅꯦ ꯚꯥꯏ ꯀꯩꯌꯥ ꯀꯩꯅꯣ ꯇꯧꯋꯦꯕ ꯑꯩꯁꯦ ꯑꯃ ꯅꯨꯡꯊꯤꯟ ꯇꯨꯝꯕꯁꯤꯗꯅꯦ ꯑꯃ ꯁꯤꯡꯖꯨ ꯄꯨꯝꯕ ꯌꯥꯝ ꯆꯥꯅꯤꯡꯕꯗ ꯇꯨꯝꯐꯝ ꯂꯥꯛꯄꯝ ꯈꯪꯗꯕꯗꯣ ꯈꯪꯕ꯭ꯔꯥ ꯑꯗꯨ ꯇꯧꯏ ꯌꯦꯟꯗꯦꯝꯗꯣ ꯁꯨꯖꯤꯜꯂꯒ ꯃꯤꯃꯤ ꯇꯧꯔꯒ ꯆꯥꯊꯣꯛꯄꯅꯦ
ꯑꯁ ꯀꯩꯅꯣꯅꯤ ꯑꯩꯁꯨ ꯑꯗꯨꯅꯦ ꯍꯥꯏꯁꯦ ꯈꯥꯡ ꯍꯥꯏꯗꯤ ꯆꯥꯕꯗꯣ ꯈꯥꯡꯕ ꯉꯝꯃꯛꯇ꯭ꯔꯗꯤꯅꯦ ꯑꯗꯨꯝ ꯆꯥꯅꯤꯡꯉꯛꯄꯅꯦ ꯑꯩꯅ ꯀꯩꯅꯣꯗ
ꯑꯩꯅ ꯄꯨꯡ ꯇꯔꯥꯃꯥꯊꯣꯏ ꯕꯥꯔꯣ ꯇꯥꯔꯀꯥꯟꯗ ꯍꯦꯡꯎ ꯑꯩꯅ ꯉꯍꯥꯟꯃꯨꯛ ꯁꯤꯡꯖꯨ ꯆꯥꯏ ꯍꯥꯏꯗꯣ ꯍꯧꯒꯠꯂꯛ ꯑꯗꯣ ꯑꯈꯣꯃꯥꯅ ꯀꯨꯏꯌꯦ ꯑꯗꯨꯕꯨꯗꯤ ꯑꯃ ꯍꯥꯏꯗꯤ ꯀ꯭ꯂꯥꯁ ꯑ ꯀꯣꯂꯦꯖ ꯀꯥꯔꯤꯀꯥꯟꯗ ꯇꯥꯏꯃꯤꯡꯗꯤ ꯑꯣꯏꯕꯅꯤꯅ ꯍꯥꯏꯗꯤ ꯆꯥꯅꯤꯡꯕꯅ ꯈꯥꯡ ꯉꯝꯗꯕꯒꯤ ꯃꯇꯨꯝꯕ ꯌꯥꯗꯕꯤꯗꯣ
ꯑ
ꯆꯥꯛ ꯍꯥꯏꯗꯤ ꯆꯥꯛꯅꯤꯡ ꯃꯟꯕꯒꯤ ꯇꯨꯝꯕ ꯁꯨꯡꯌꯥ ꯌꯥꯗꯕꯒꯤꯥ ꯇꯥꯏꯃꯤꯡꯗꯨꯅꯦ ꯇꯧꯔꯤꯗꯣ ꯑꯗꯨꯗ ꯑꯩꯁꯨ ꯍꯧꯒꯠꯂ ꯑꯗꯨꯝ ꯆꯥꯔꯦ ꯅꯨꯡꯗꯥꯡꯗ
ꯑꯥ
ꯑꯗꯣ ꯆꯥꯕꯁꯦ ꯑꯃ ꯅꯨꯡꯗꯥꯡꯗꯅ ꯍꯦꯟꯅ ꯆꯥꯅꯤꯡꯕꯒꯤ ꯇꯥꯏꯞꯇ ꯇꯧꯕꯅꯤ ꯍꯥꯏꯕ ꯅꯨꯡꯊꯤꯜꯗꯒ ꯅꯨꯡꯊꯤꯜꯗꯒ ꯆꯥꯅꯤꯡꯗꯦ ꯍꯥꯢꯕꯗꯤ ꯆꯥꯛꯅ ꯆꯥꯛꯇꯣ ꯊꯦꯡꯕꯅꯤꯅ ꯊꯜꯂ ꯂꯩꯕꯗꯣ ꯑꯗꯨꯃꯥꯏꯅ ꯇꯧꯋꯦ ꯍꯥꯏꯕ
ꯍꯣꯏ ꯅꯪ ꯐꯣꯟꯗꯣ ꯈꯔ ꯅꯛ ꯁꯜꯂꯣ
ꯑꯣꯀꯦ ꯑꯣꯀꯦ ꯑꯩꯅ ꯂꯥꯞꯇꯛꯅ ꯄꯥꯏꯕꯩꯅꯦ
ꯎꯝ ꯂꯞꯇꯛꯅ ꯄꯥꯏꯕꯗꯣ ꯇꯞꯄꯦꯕ ꯃꯈꯣꯜ
ꯎꯝ
ꯑꯁ ꯑꯝꯇ ꯆꯥꯁꯦ ꯁꯟꯗꯦꯗꯔ ꯀꯩꯅꯣ ꯀꯣꯏꯊꯣꯔꯛꯑꯣ ꯑꯝꯇ ꯑꯗꯨꯒ ꯍꯩꯅꯧ ꯃꯦꯠꯄ ꯑꯃꯅꯦ ꯁꯤꯡꯖꯨ ꯑꯃꯅꯦ ꯇꯧꯔꯒ ꯑꯉꯥꯡ ꯑꯅꯤꯁꯨ ꯄꯨꯕꯤꯔꯛꯑꯣ ꯎꯝ
ꯑꯝꯇ ꯆꯝꯄ꯭ꯔꯥ ꯆꯝꯄ꯭ꯔꯥ ꯅꯣꯏ ꯆꯝꯄ꯭ꯔꯥ ꯆꯝꯄ꯭ꯔꯥ ꯊꯝꯃꯝꯃꯣ ꯑꯗꯨꯗꯤ
ꯎꯝ ꯊꯝꯃꯝꯒꯦ ꯆꯝꯄ꯭ꯔꯥꯗꯤ ꯋꯥꯠꯇꯦ ꯑꯈꯣꯕꯥꯅꯦ ꯑꯩꯅ ꯍꯥꯏꯅ ꯚꯥꯏ ꯄꯨꯛꯍꯟꯗꯅꯦꯕ ꯆꯠꯂꯤꯗꯣ ꯑꯩ ꯄꯥꯈꯠꯄꯒꯤꯅꯦꯕ ꯍꯥꯏꯗꯤ ꯌꯥꯡ ꯀꯪꯊꯈ꯭ꯔꯗꯤ ꯑꯃꯨꯛ ꯐꯔꯛ ꯇꯥꯅꯤꯅ ꯆꯥꯗꯕꯅꯦꯕ ꯄꯥꯔꯦꯕꯗ ꯄꯨꯡ ꯑꯅꯤꯅꯦ ꯃꯌꯥꯡ ꯀꯪꯗꯕꯁꯦ ꯈꯣꯍꯤꯒꯅꯦ ꯆꯝꯄ꯭ꯔꯥꯒ ꯑꯌꯨꯛꯇ ꯑꯗꯨꯝ ꯊꯛꯄꯗ ꯑꯃ ꯀꯪꯗꯩ ꯍꯥꯏꯕ ꯄꯨꯛꯁꯨ ꯀꯪꯗꯩ ꯍꯥꯏꯕ ꯃꯥꯏ ꯄꯨꯛ ꯆꯥꯎ
ꯑꯦꯛꯁꯥꯏꯁ ꯇꯧꯗ꯭ꯔꯁꯨ
ꯍꯣꯏ ꯋꯥꯀꯤꯡꯕꯨꯗꯤ ꯈꯔ ꯈꯔ ꯆꯠꯂꯤꯀꯣ ꯑꯗꯨꯑꯣꯏꯁꯨ ꯅꯍꯟꯃꯨꯛ ꯋꯥꯀꯤꯡ ꯆꯠꯇꯕꯤꯗ ꯑꯗꯨ ꯈꯛ ꯊꯥꯛꯑꯝꯕꯗꯨꯁꯨ ꯀꯪꯗꯩ ꯍꯥꯏꯕ ꯑꯃ ꯄꯨꯛ ꯇꯣ
ꯑꯝ ꯑꯗꯣ ꯑꯩꯈꯣꯏ ꯏꯅꯥꯎꯄꯥꯅꯁꯨ ꯍꯥꯏꯌꯦꯕ ꯌꯥꯝ ꯀꯪꯗꯩ ꯌꯦꯅ ꯑꯗꯨꯃꯥꯏꯅ ꯆꯠꯄ ꯄꯗꯣ ꯌꯥꯝ ꯀꯪꯗꯩ ꯍꯥꯏꯗꯤ ꯑꯗꯨꯃꯥꯏꯅ ꯊꯛꯄꯗꯣ ꯌꯥꯝ ꯀꯪꯗꯩ ꯈꯣꯠꯂꯦ ꯍꯥꯏ ꯑꯗꯣ ꯃꯥꯁꯨ ꯃꯔꯛ ꯑꯃ ꯊꯛꯑꯝꯕꯒꯤꯀꯣ ꯍꯥꯏꯗꯤ ꯁ꯭ꯋꯇꯤ ꯃꯌꯥꯝꯕꯗꯣ ꯃꯁꯨ ꯌꯥꯝ ꯀꯪꯗꯩ ꯊꯛꯎ ꯈꯣꯠꯂꯣꯅ ꯍꯥꯏꯌꯦꯕ
ꯑꯗꯒꯤꯅꯦ ꯈꯣꯏꯍꯤ ꯑꯁꯦꯡ ꯑꯃꯁꯨꯅꯦ ꯑꯃ ꯑꯩꯈꯣꯏ ꯁꯅꯥ ꯁꯥꯕ ꯀꯀꯥ ꯃꯣꯏ ꯃꯌꯨꯝ ꯗꯒꯤ ꯃꯥꯅ ꯑꯗꯨꯝ ꯈꯣꯏꯍꯤ ꯁꯥꯐꯝꯗꯒꯤ ꯑꯗꯨꯝ ꯍꯥꯏꯗꯤ ꯂꯧꯐꯝꯗꯨꯗꯒꯤ ꯃꯥꯅ ꯑꯗꯨꯝ ꯂꯧꯕꯤꯔꯛꯑꯦꯕ ꯗꯥꯏꯔꯦꯛ ꯑꯗꯨꯝ ꯑꯥ ꯍꯞꯇꯅ ꯆꯧꯉꯥꯔ ꯀꯩꯅꯣꯝ ꯑꯣꯏꯕꯅꯦ ꯑꯗꯨꯣ ꯐꯨꯜꯗꯅ ꯂꯤꯁꯤꯡ ꯑꯃ ꯑꯥꯗꯏ ꯃꯌꯥ ꯂꯩꯕꯅꯦ ꯔꯦꯟ
ꯎꯝ ꯑꯩꯈꯣꯏꯁꯨ ꯊꯥꯏꯅ ꯑꯃ ꯈꯣꯍꯤ ꯑꯩꯈꯣꯏꯁꯨ ꯊꯥꯏꯅ ꯑꯃ ꯈꯣꯏꯍꯤ ꯑꯁꯦꯡꯕ ꯑꯃ ꯈꯣꯏꯍꯤ ꯌꯦꯟ ꯃꯄꯪ ꯑꯃ ꯆꯥꯕ ꯌꯥꯕꯗꯣ ꯈꯪꯕ꯭ꯔꯥ
ꯑꯧ ꯈꯣꯏꯔꯥꯗꯣ
ꯑꯩ ꯈꯣꯏꯔꯥꯗꯣ ꯑꯗꯨꯒꯗꯣ ꯌꯥꯝ ꯂꯩꯔꯝꯕꯅꯦ ꯍꯥꯏꯕ ꯍꯥꯏꯗꯤ ꯑꯩꯈꯣꯏ ꯕꯥꯁꯨ ꯑꯃ ꯊꯥꯏꯅ ꯆꯠꯂꯝꯝꯕꯒꯤ ꯎꯝ ꯎꯝ ꯎꯝ
ꯎꯝ
ꯑꯗꯨ ꯑꯉꯥꯡ ꯑꯣꯏꯔꯤꯀꯥꯟꯗ ꯆꯥꯒꯤꯕꯅꯤꯅ ꯒ꯭ꯌꯥꯃꯦꯟ ꯇꯥꯗꯦꯕ ꯃꯍꯥꯎꯗꯣ
ꯍꯣꯏ ꯍꯣꯏ ꯑꯩꯁꯨ ꯄꯤꯛꯏꯉꯩꯗ ꯑꯝꯇꯪ ꯆꯥꯈ꯭ꯔꯦ ꯑꯗꯨꯝ ꯈꯪꯗ꯭ꯔꯦ ꯑꯗꯨꯝ ꯁꯦꯟꯒꯝꯒꯤ ꯇꯥꯏꯞꯇ ꯇꯧꯋꯦ ꯈꯪꯍꯧꯕꯗꯣ ꯂꯣꯏꯔꯦ ꯑꯗ ꯍꯧꯖꯤꯛꯇꯤꯅꯦ ꯑꯃꯁꯨ ꯊꯣꯛꯑꯕꯅꯦ ꯎꯝ ꯍꯧꯖꯤꯛ ꯑꯃꯁꯨ ꯏꯟꯁꯇꯥꯗ ꯌꯥꯝ ꯑꯦꯗꯚꯔꯇꯥꯏꯁ ꯇꯧꯕꯅꯦ ꯌꯥꯎꯔꯒ ꯂꯩꯕ ꯑꯗꯩ ꯌꯥꯎꯗꯕꯤ ꯂꯩꯕ ꯀꯥꯏꯅ ꯇꯧꯔ
ꯑꯣ ꯑꯦ ꯑꯗꯨꯒ ꯁꯝ ꯀꯩꯅꯣ ꯀꯩꯕꯥ ꯁꯝ ꯀꯦꯟꯗꯕꯒꯤ ꯊꯥꯎ ꯌꯥꯝ ꯊꯣꯛꯑꯦ ꯁꯝꯄꯨꯒ ꯃꯩꯇꯩ ꯁꯥꯕ ꯊꯣꯏꯗ꯭ꯔꯤꯡꯒꯤ ꯑꯗꯨꯗꯣ ꯑꯝꯇ ꯂꯩꯅꯤꯡꯉꯦ ꯍꯥꯏꯕ
ꯑꯩ ꯑꯗꯨꯗꯣ ꯃꯐꯝꯗꯣ ꯏꯁꯇꯣꯔ ꯂꯣꯀꯦꯁꯟꯗꯣ ꯈꯪꯉꯛꯑꯣ ꯅꯕꯟꯅꯤ ꯒꯔꯤ ꯊꯧꯔꯥ ꯆꯠꯂꯨꯁꯦ
ꯎꯝ ꯑꯁꯤ ꯑꯁꯤꯗ ꯑꯅꯛꯄꯗ ꯁꯤꯡꯖꯃꯩꯗ ꯑꯃ ꯂꯩꯁꯤꯗꯤ
ꯈꯪꯗꯦꯕꯥ ꯑꯩ
ꯅꯍꯥꯟꯃꯨꯛ ꯏꯕꯥꯟꯅꯤ ꯆꯠꯄꯗꯣ ꯄꯦꯄꯔ ꯕ꯭ꯔꯦꯛ ꯂꯩꯕꯒꯤ ꯄ꯭ꯔꯤꯌꯥꯡꯀꯥꯒꯤ
ꯃꯣꯏ ꯃꯣꯏꯗ ꯌꯥꯎꯕ꯭ꯔꯥ
ꯑꯥ ꯑꯥ ꯑꯥ
ꯑꯥ
ꯑꯧ ꯍꯥꯏꯗꯤ ꯂꯨꯄꯥ ꯆꯍꯨꯝꯅ ꯀꯌꯥ ꯅꯣꯝꯇꯪ ꯄꯤꯕꯅꯦ ꯑꯗꯨꯗꯣ ꯃꯣꯏꯒꯤ ꯊꯥꯎ ꯑꯗꯣ ꯖꯤꯟꯁꯤꯡ ꯊꯥꯎꯔꯥ ꯈꯪꯗꯦꯕ ꯑꯃ ꯃꯔꯥ ꯌꯥꯎꯕꯤ ꯑꯣꯏꯕꯗꯣ ꯍꯟꯕ꯭ꯔꯥ ꯑꯗꯨ ꯑꯣꯏꯕꯀꯣ ꯑꯗꯣ ꯑꯩ ꯑꯩꯅ ꯏꯁꯀ꯭ꯔꯤꯟ ꯁꯣꯠ ꯂꯧꯍꯧꯕ ꯌꯥꯝ ꯃꯌꯥꯝꯗꯤ ꯌꯥꯎꯕꯅꯦ ꯑꯗꯨꯗꯒꯤ ꯔꯣꯁ ꯃꯦꯔꯤꯒꯤ ꯊꯥꯎ
ꯑꯥ
ꯑꯗꯨꯃꯥꯏꯅ ꯑꯗꯨꯃꯥꯏꯅ ꯇꯧꯕ ꯌꯥꯎꯈꯤꯕꯅꯦꯕ ꯑꯗꯨ ꯍꯥꯏꯗꯤ ꯁꯝꯗꯣ ꯁꯥꯏ ꯂꯋꯥꯏꯁꯦ ꯂꯋꯥꯏꯗꯣ ꯌꯥꯝ ꯄꯥꯛ ꯌꯥꯎꯗꯕ ꯇꯧꯈꯠꯂꯦ ꯍꯥꯏꯕ ꯇꯜꯂꯦ ꯍꯥꯏꯕ ꯑꯗꯨꯅ
ꯑꯥ ꯑꯥ ꯑꯩꯁꯨ ꯂꯋꯥꯏ ꯃꯄꯥꯅ ꯌꯥꯝ ꯌꯥꯎꯗ꯭ꯔꯤꯁꯦ ꯂꯨꯈꯝꯗꯒꯤ ꯂꯋꯥꯏꯅ ꯍꯦꯟꯅ ꯇꯥꯡꯉꯦ
ꯑꯗꯨꯅꯦ ꯑꯩꯅ ꯃꯤ ꯈꯨꯗꯤꯡꯃꯛꯀꯤ ꯃꯅꯥꯛ ꯆꯠꯂꯒꯅꯦ ꯃꯣꯏ ꯃꯣꯏ ꯂꯋꯥꯏꯗ ꯌꯦꯡꯗꯣꯏꯅꯦ
ꯕꯦꯛꯪ ꯑꯍꯥ ꯍꯥ
ꯍꯥꯏꯗꯤ ꯑꯩꯅ ꯑꯩꯅ ꯍꯧꯗ꯭ꯔꯤ ꯁꯨꯃꯥꯏꯅ ꯍꯧꯗꯕ꯭ꯔꯥ ꯀꯥꯏꯅꯒ
ꯑꯥ ꯑꯥ ꯑꯌꯥꯝꯕꯅꯅꯤꯗ ꯍꯧꯖꯤꯛ ꯃꯇꯝꯁꯦ
ꯃꯥꯅꯦ ꯃꯤ ꯈꯨꯗꯤꯡꯃꯛ ꯑꯩꯈꯣꯏ ꯇꯪꯒꯤ ꯅꯠꯇꯦ ꯍꯥꯏꯕ ꯑꯗꯨꯗꯒꯤ ꯑꯩꯈꯣꯏꯅꯤꯅꯦ ꯑꯦ ꯁꯤ ꯗꯁꯨ ꯐꯝꯃꯝꯕꯗꯨ ꯑꯦ ꯁꯤꯗ ꯂꯩꯕꯁꯦ ꯁꯝꯊꯤ ꯀꯦꯜꯂꯦ ꯍꯥꯏꯀꯣ ꯃꯤꯅ
ꯎꯝ
ꯍꯥꯏ ꯌꯥꯝꯅ
ꯐꯠꯇꯦ ꯍꯥꯏꯌꯦ
ꯎꯝ ꯑꯦ ꯁꯤꯗꯥ ꯇꯧꯕꯁꯦ ꯁꯝ ꯌꯥꯝ ꯀꯤꯜꯂꯤ ꯍꯥꯏꯌꯦꯕ
ꯏꯁꯀꯤꯟꯁꯨ ꯐꯠꯇꯦ ꯍꯥꯏꯌꯦꯕ ꯍꯥꯏꯗꯤ ꯑꯗꯨꯗ ꯂꯩꯕ ꯃꯤꯅꯅꯦ ꯃꯄꯥꯟꯂꯣꯝꯗ ꯍꯥꯏꯗꯤ ꯃꯄꯥꯟ ꯊꯣꯛꯄꯗ ꯌꯨꯝꯒꯤ ꯃꯄꯥꯟ ꯊꯣꯛꯄ ꯁꯦ ꯀꯥꯏ ꯃꯄꯥꯟ ꯊꯣꯛꯄꯁꯦ ꯄꯥꯛꯅ ꯉꯝꯗꯦ ꯍꯥꯏꯌꯦꯕ
ꯎꯝ
ꯍꯥꯏꯗꯤ ꯃꯣꯏꯗ ꯈꯥꯡꯕ ꯋꯥꯕꯗꯣ ꯈꯪꯕ꯭ꯔꯥ ꯑꯗꯨ ꯑꯣꯏ ꯍꯥꯏ ꯑꯩꯈꯣꯏ ꯕꯥꯒꯤ ꯃꯃꯥꯟꯅꯕꯒꯤ ꯃꯆꯥꯅꯨꯄꯤ ꯑꯃ ꯍꯥꯏꯗꯤꯃꯥꯗꯣ ꯌꯥꯝꯁꯨ ꯅꯥꯒꯟꯕꯒꯤ ꯑꯃ ꯌꯥꯝ ꯀꯤꯌꯔ ꯂꯧꯔꯒ ꯑꯦꯁꯤ ꯀꯥꯗꯒ ꯑꯗꯨꯝ ꯊꯝꯃ ꯃꯄꯥꯟ ꯄꯥꯡ ꯊꯣꯛꯇꯕꯤ ꯀꯥꯡꯕꯨꯅꯦꯕꯀꯣ
ꯎꯝ
ꯑꯗꯨꯗꯨꯒ ꯃꯥꯗꯣ ꯃꯄꯥꯟꯂꯣꯝꯗ ꯃꯤꯡ ꯆꯜꯂꯒ ꯃꯄꯥꯟꯂꯣꯝꯗ ꯇꯝꯕ ꯉꯝꯗꯗꯅ ꯌꯨꯝ ꯍꯜꯂꯛꯑ ꯂꯩ
ꯑꯗꯒꯤ
ꯈꯪꯗꯦꯗ ꯑꯥ ꯀꯩ ꯀꯩ ꯑꯩꯅ ꯅꯉꯣꯟꯗ ꯍꯥꯏꯒꯦ ꯇꯧꯕꯝꯕꯗꯨ ꯀꯥꯎꯒ꯭ꯔꯦꯅꯦ ꯁꯨꯃꯥꯏꯅ ꯍꯥꯏꯒꯦ ꯇꯧꯕ ꯀꯥꯎꯕꯁꯤꯅꯦ ꯌꯥꯝ ꯁꯥꯎꯅꯤꯡꯏꯁꯦ
ꯑꯧ ꯌꯥꯝ ꯇꯟꯕꯅꯦ ꯍꯥꯢꯕ ꯑꯗꯨꯃꯥꯏ ꯏ ꯏ ꯌꯥꯝ ꯀꯥꯕꯅꯦꯕ ꯍꯥꯏꯕ ꯑꯗꯨꯗꯨꯗ ꯍꯣꯔꯦꯟ ꯔꯦꯟ ꯗꯝ ꯑꯣꯏꯅ ꯑꯗꯨꯝ ꯅꯤꯡꯖꯤꯡꯉꯛꯇꯣꯢ
ꯑꯧ ꯅꯤꯡꯁꯤꯡꯉꯛꯇꯣꯏꯅꯦ ꯀꯣꯟ ꯀꯣꯟꯅ ꯅꯤꯡꯁꯤꯡꯉꯛꯇꯣꯏꯅꯤ ꯅꯤꯡꯁꯤꯡꯉꯛꯄꯅ
ꯎꯝ ꯌꯥꯝ ꯇꯟꯖꯥ ꯆꯥꯗꯕ ꯑꯝꯗ ꯑꯗꯨ ꯍꯥꯏꯔꯒꯅꯦ ꯑꯩꯅ ꯅꯍꯥꯟꯃꯨꯛꯅꯦ ꯌꯥꯎꯁꯪꯗ ꯅꯪꯉꯣꯟꯗꯒꯤ ꯂꯤꯠꯄ ꯐꯨꯔꯤꯠꯇꯣ ꯄꯤꯡꯇꯣ
ꯀꯔꯝꯕ
ꯄꯤꯡ ꯃꯆꯨꯒꯤ ꯐꯨꯔꯤꯠ ꯑꯃ ꯌꯥꯎꯁꯪꯗ ꯑꯩꯅ ꯂꯤꯠꯈꯤꯕꯗꯣ
ꯀꯥꯎꯔꯦ
ꯂꯤꯠ ꯂꯦꯕ ꯈꯪꯉꯕ꯭ꯔꯥ ꯑꯩꯗꯤ ꯅꯪꯉꯣꯟꯗ ꯄꯤꯔꯦꯅ ꯑꯗꯨꯝ ꯂꯩꯔꯦ ꯑꯗꯨꯒ ꯅꯍꯥꯟ ꯎꯄꯨ ꯂꯣꯏꯁꯟꯕꯗ ꯌꯥꯎ ꯂꯩꯔꯝꯃꯤꯅꯦꯕ
ꯑꯣ ꯑꯣ ꯀꯩꯅꯣꯗꯣ ꯄꯤꯌꯥꯡꯀꯥ ꯑꯣ ꯃꯣꯏꯗ ꯆꯠꯄꯗꯣ ꯏꯁꯤꯡ ꯍꯩꯅꯕꯩ ꯆꯠꯄꯗꯣ
ꯑꯧ ꯍꯣꯏ
ꯑꯗꯨꯝ ꯑꯗꯨꯒꯅꯦ ꯑꯩ ꯅꯉꯣꯟꯗ ꯄꯤꯈ꯭ꯔꯦꯅ ꯑꯗꯨꯝ ꯂꯩꯕ ꯑꯗꯨꯒꯕꯨꯅꯦ ꯑꯩ ꯐꯨꯔꯤꯠꯇꯣ ꯄꯤꯡ ꯁꯤ ꯄꯤꯡ ꯀꯛꯏꯅꯣ ꯅ ꯐꯥꯛꯇꯣꯛꯑꯦ ꯑꯗꯨꯒ ꯅꯪꯒꯤ ꯑꯣꯢ ꯂꯩꯔꯝꯃꯦ ꯍꯥꯏꯕ
ꯄꯤꯕ ꯇꯥꯥꯕ ꯇꯧꯈ꯭ꯔꯕꯅꯤ
ꯎꯝ
ꯍꯥꯏꯗꯤ ꯑꯩꯉꯣꯟꯗꯁꯨ ꯅꯪꯅ ꯄꯤꯔꯛꯈ꯭ꯔꯦ ꯍꯥꯏꯕꯒꯤ ꯑꯃ
ꯈꯟꯕꯗꯣ
ꯈꯜꯂ ꯂꯩꯈ꯭ꯔꯦ ꯍꯥꯏꯕ ꯑꯗꯨ ꯑꯩꯁꯨ ꯑꯩꯁꯨ ꯈꯪꯗꯦꯌꯦ ꯅꯪ ꯍꯥꯏꯔ ꯈꯪꯉꯤ
ꯑꯗꯨ ꯀꯩꯅꯣ ꯍꯥꯏꯁꯦ ꯁꯤ ꯄꯤꯈ꯭ꯔꯗꯥꯏꯅꯦꯅ ꯑꯗꯨꯅꯦ ꯈꯜꯂꯤꯅꯦ ꯏꯕꯦꯝꯃ ꯀꯩ ꯏꯟꯁꯥꯡ ꯊꯣꯡꯉꯒꯦ ꯅꯣꯏꯗꯤ
ꯈꯪꯗꯦ
ꯑꯩꯈꯣꯏ ꯎꯠꯇꯤ ꯊꯣꯡꯉꯦ ꯆꯥꯅꯤꯡꯕ꯭ꯔꯣ
ꯀꯩꯕꯥ
ꯎꯇꯤ ꯊꯣꯡꯉꯦ ꯆꯥꯅꯤꯡꯕ꯭ꯔꯣ
ꯀꯩ ꯎꯇꯤ ꯑꯁꯪꯕ
ꯑꯁꯪꯕ ꯅꯠꯇꯦ ꯎꯁꯣꯏ
ꯈꯪꯗꯦ ꯑꯩꯈꯣꯏ ꯃꯈꯣꯏ ꯆꯥꯅꯤꯡꯉꯝꯒꯅꯤ ꯅꯪ ꯊꯤꯜꯂꯛꯀꯦ ꯍꯥꯏꯔꯣ
ꯎꯝ ꯅꯪ ꯆꯥꯅꯤꯡꯉꯗꯤ ꯂꯥꯛꯑꯣ ꯆꯥꯁꯦ ꯍꯥꯏꯒꯦ ꯇꯧ
ꯇꯥꯖꯜꯂꯛ ꯀꯅꯤ ꯊꯤꯜꯂꯛ ꯀꯦꯒꯥ ꯍꯥꯏꯗꯧ ꯃꯥꯜꯂꯦ ꯍꯟꯗꯛ ꯁꯟꯗꯦ ꯉꯁꯤ ꯀꯩꯅꯣ ꯉꯁꯤ ꯀꯩ ꯅꯨꯃꯤꯠꯅꯣ
ꯑꯁꯤ ꯐ꯭ꯔꯥꯏꯗꯦ
ꯐ꯭ꯔꯥꯏꯗꯦꯔꯣ
ꯎꯝ
ꯁꯟꯗꯦꯗ ꯆꯥꯔꯁꯦ ꯍꯥꯏꯔꯣ
ꯆꯥꯁꯦꯕ ꯂꯥꯛꯑꯣ ꯍꯥꯏꯕꯁꯦꯡꯕꯅꯦ ꯂꯥꯛꯑꯣ ꯍꯥꯏꯕ ꯎꯝ
ꯐꯖꯅ ꯁꯣꯏꯔꯦꯗꯅ ꯃꯌꯥꯝ ꯇꯧꯔꯒ ꯑꯗꯨꯒ ꯀꯣꯕꯤ ꯀꯣꯠꯂꯒ ꯆꯝꯄ꯭ꯔꯥ ꯁꯨꯝꯖꯤꯜꯂꯒ ꯁꯥꯔꯁꯤꯔ
ꯎꯝ
ꯑꯦ ꯑꯗꯨ ꯍꯥꯏꯔꯒ ꯅꯪꯒꯤ ꯄꯥꯅꯤꯄꯨꯔꯤ ꯇꯧꯅꯕꯗꯣ ꯂꯩꯔꯤꯕ
ꯂꯩꯇꯔꯦ
ꯑꯁ ꯇꯟ ꯇꯟꯒꯤꯅ ꯇꯧꯕꯗꯤ ꯌꯥꯅꯤ ꯃꯆꯥ ꯃꯆꯥ ꯇꯛꯑꯒꯗꯤ
ꯍꯥꯎꯔꯣꯏꯌꯦ
ꯍꯥꯎꯕꯨꯗꯤ ꯍꯥꯎ ꯔꯣꯏ ꯑꯗꯨ ꯄꯦꯛꯀꯦꯠꯇꯣ ꯀꯌꯥ ꯄꯤꯒꯦ
ꯄꯦꯀꯦꯠꯇ ꯂꯩꯔꯛꯈꯤꯔ ꯅꯠꯇꯦ ꯄꯋꯥ ꯗꯔ ꯀꯩꯄꯣ ꯂꯩꯔꯛꯈꯤꯕꯅꯦ
ꯑꯦ ꯄꯋꯥꯗ ꯂꯩꯕ ꯌꯥꯕ꯭ꯔꯥ ꯍꯥꯏꯁꯦ
ꯃꯣꯏꯒꯤ ꯈꯪꯅꯕ ꯃꯌꯥꯝ ꯑꯗꯨꯗꯒꯤ ꯂꯩꯔꯛꯄꯅꯦꯕ ꯕꯖꯥꯔ ꯆꯠꯄ
ꯑꯣ ꯕꯖꯥꯔꯗꯒꯤ
ꯑꯣ ꯆꯥꯅꯤꯡꯉꯦ ꯑꯁ ꯅꯅꯥꯟꯃꯨꯛꯒꯤ ꯃꯣꯃꯣ ꯈꯨꯨꯍꯥꯎꯗꯣ ꯎꯝ
ꯑꯧ ꯑꯁ ꯑꯩ ꯍꯥꯏꯕ ꯅꯪꯉꯣꯟꯗ ꯄꯤꯊꯣꯛꯑꯝꯗꯗꯤ ꯄꯤꯊꯣꯛꯇꯕꯤꯗ ꯑꯩꯈꯣꯏꯅ ꯂꯣꯏ ꯆꯥꯏꯔꯝꯃꯗꯤ ꯑꯣꯛꯉꯩ ꯆꯥꯅꯤ ꯍꯥꯏꯕ ꯑꯣꯕꯨꯗꯤ ꯑꯣꯏꯑꯦꯕꯀꯣ ꯑꯗꯨ ꯑꯣꯏꯔꯒꯁꯨ ꯃꯣꯏꯒꯤ ꯃꯣꯏꯒꯤꯗꯨꯒ ꯍꯥꯏꯔꯝꯃꯗꯤ ꯑꯁ ꯑꯃꯨꯛ ꯍꯦꯟꯅ ꯌꯥꯝꯕꯅꯤ
ꯎꯠꯁꯦ ꯀꯩꯅꯣ ꯇꯧꯕꯩꯅꯦꯕꯅ ꯑꯗꯨꯃꯥꯏꯅ ꯈꯠꯂꯛꯏꯗꯨꯅ ꯀꯩꯅꯣ ꯍꯥꯏꯕ ꯆꯥꯕ ꯂꯣꯏꯔꯒ ꯀꯣꯟꯅ ꯑꯃꯨꯛ ꯆꯥꯅꯤꯡꯉꯛ ꯄꯒꯤꯅꯦꯕ
ꯑ ꯍꯣꯏ
ꯍꯣꯏ ꯑꯗꯣ ꯑꯁ ꯍꯥꯎꯗꯤ ꯑꯗꯨꯏ ꯈꯨꯍꯥꯎꯗꯣ ꯀꯩꯅꯣ ꯍꯥꯏꯔꯛꯏꯗꯨꯗꯤ ꯍꯥꯏꯔꯛꯏꯅꯦ ꯍꯥꯏꯕ ꯑꯁ ꯌꯣꯟꯕ ꯌꯥꯔꯅꯤꯀꯣ ꯅꯣꯏꯁꯦ ꯈꯣꯠꯂꯤꯁꯦꯅ ꯀꯥꯏ ꯗꯣꯜꯂꯤ
ꯃꯣꯏꯅ ꯃꯣꯏꯅꯁꯨ ꯍꯥꯏꯕꯦꯝ
ꯑꯗꯨꯅꯦ ꯍꯥꯏꯁꯦ ꯌꯥꯝꯇꯤ ꯌꯥꯎꯋꯦ ꯀꯥꯏꯅ ꯑꯗꯣ ꯁꯣꯁꯇꯣ ꯁꯣꯁꯇꯣ ꯀꯩꯅꯣ ꯊꯨꯝ ꯑꯃ ꯍꯥꯞꯄꯤꯗꯣ ꯀꯥꯏꯅꯒꯅꯦ ꯑꯗꯣ ꯑꯩꯅ ꯕꯗꯥꯝ ꯍꯥꯄꯝꯃꯗꯤ ꯑꯃ ꯊꯧꯑꯣꯢꯅ ꯎꯝ ꯑꯣꯏꯅꯝꯃꯒ ꯍꯥꯎꯔꯗꯝꯅꯦ
ꯍꯥꯎ ꯂꯦꯂꯦꯂꯦ ꯑꯗꯒꯤꯅꯦ ꯃꯣꯏꯅ ꯇꯦꯂꯔ ꯑꯩꯠ ꯃꯣꯏꯅꯅꯦ ꯈꯪꯉꯕ꯭ꯔꯥ ꯑꯥ ꯀꯔꯤꯕ ꯅꯣꯏꯒꯤꯗꯣ ꯃꯥꯅꯅꯦ ꯃꯣꯏꯗꯅꯦ ꯈꯪꯉꯕ꯭ꯔꯥ ꯌꯣꯟꯗꯣꯏꯅꯦꯅ ꯍꯥꯏꯕ ꯈꯪꯕ꯭ꯔꯥ ꯑꯗꯨꯅꯅꯦ ꯃꯃꯥꯟꯅꯕꯉꯩꯗꯅꯦ ꯌꯣꯟꯗꯣꯏꯅꯦꯅ ꯍꯥꯏꯕꯀꯣ ꯑꯗꯨ ꯑꯃꯨꯛ ꯃꯣꯏ ꯃꯃꯥꯟꯅꯕꯉꯩꯗꯣ ꯊꯥꯖꯔꯤꯕ
ꯀꯩꯅꯣ ꯌꯣꯟꯗꯣꯏꯅꯦ ꯍꯥꯏꯗꯤ
ꯇꯣꯜ ꯍꯥꯡꯗꯣꯔꯤ ꯌꯣꯟꯅꯕꯅꯦ ꯍꯥꯏꯔꯒ ꯊꯥꯖꯩꯕ ꯌꯣꯜꯂꯦ ꯍꯥꯏꯔꯒ
ꯑꯣꯍꯣ ꯑꯩꯈꯣꯏꯒꯤꯗꯣ
ꯍꯣꯢ
ꯑꯣ ꯍꯥꯎ ꯅꯣꯏꯅꯤꯕꯨꯗꯤ ꯑꯦ ꯃꯣꯏ ꯃꯃꯥꯟꯕꯅꯅ ꯍꯥꯎꯋꯦ ꯍꯥꯏꯔꯛꯇ꯭ꯔꯣ ꯑꯁ ꯍꯥꯎꯋꯦ ꯍꯥꯏꯔꯝꯅꯤꯌꯦ ꯑꯗꯨꯝ
ꯍꯥꯏꯔꯛꯑꯦ ꯏꯕꯦꯝꯃ ꯍꯥꯎꯋꯦ ꯁꯤꯗꯤ ꯌꯣꯟꯕ ꯌꯥꯔꯅꯤ ꯍꯥꯏ ꯍꯥꯏꯕ ꯍꯥꯏꯅꯩ ꯍꯥꯏꯕ
ꯑꯗꯨꯅ ꯍꯥꯏꯖꯦ ꯌꯥꯝ ꯊꯤ ꯍꯩ ꯍꯥꯏꯕꯅꯦ ꯍꯥꯏꯕ
ꯃꯣꯏꯗꯒꯤ ꯍꯥꯏꯗꯤ ꯃꯣꯏ ꯍꯧꯖꯤꯛ ꯌꯣꯟꯅꯔꯤꯕ ꯃꯌꯥꯝꯁꯤꯗꯤ ꯑꯩꯈꯣꯏꯅ ꯍꯦꯜꯂꯦ ꯍꯥꯏꯕ ꯍꯥꯎꯕꯗꯣ
ꯑꯗꯨꯅ ꯍꯥꯏꯁꯦ ꯍꯥꯏꯔꯛꯑꯦ ꯍꯥꯏꯕ ꯈꯪꯕ꯭ꯔ ꯐꯣꯟꯗꯨꯀꯣ ꯑꯁ ꯀꯥꯏꯗꯩ ꯅꯣꯏꯁꯤꯗꯤ ꯌꯥꯝ ꯊꯤꯅ ꯍꯥꯎꯔꯦꯗ ꯈꯣꯠꯂꯦꯗ ꯑꯁꯦꯡ ꯌꯥꯝ ꯍꯥꯎꯋꯦꯃꯤ ꯅꯣꯏꯁꯤꯕꯣ ꯀꯥꯏꯅꯒ ꯇꯧꯔꯛꯑꯦ ꯍꯥꯏꯕ
ꯎꯝ
ꯑꯗꯨꯝ ꯊꯣꯡꯉꯒꯖꯨ ꯑꯥ ꯑꯗꯤ ꯍꯥꯏꯗꯤ ꯑꯈꯣꯏ ꯁꯣꯝ ꯅꯥꯀꯟꯗ ꯑꯗꯨꯝ ꯇꯧꯕꯗꯨꯁꯨꯀꯣ ꯑꯗꯨꯝꯅꯦ ꯑꯁ ꯅꯣꯢ ꯌꯥꯝ ꯍꯥꯎꯋꯦ ꯈꯣꯠꯂꯦ ꯑꯗꯨꯝ ꯅꯍꯥꯟꯃꯨꯛ ꯇꯧ ꯑꯩꯈꯣꯏꯒꯤ ꯑꯥ ꯊꯕꯛ ꯁꯨꯕ ꯀꯩꯀꯩ ꯇꯧꯕ ꯑꯩꯈꯣꯏ ꯄꯤꯖꯩ ꯍꯥꯏꯕꯗꯣ ꯑꯗꯨꯁꯨ ꯈꯪꯕ꯭ꯔꯥ ꯍꯥꯎꯏ ꯈꯣꯠꯂꯦꯅ ꯍꯥꯏ ꯍꯥꯏꯕ ꯈꯪꯕ꯭ꯔꯥ ꯑꯗꯨꯗꯒꯤꯅꯦ ꯏꯕꯥꯅꯤꯅ ꯄ꯭ꯔꯣ ꯑꯣꯏꯒ꯭ꯔꯤꯁꯦ
ꯁꯦꯁ ꯌꯥꯔꯦ ꯁ꯭ꯌꯤꯇꯤꯗꯨꯁꯨ ꯌꯥꯔꯦ ꯐꯖꯅ
ꯑꯦ ꯕꯥꯏ ꯈꯨꯌꯥꯝ ꯑꯃꯅꯦꯃꯤ ꯁꯦꯝꯃꯤꯗꯣ